ꯇꯥꯔꯕꯣ
ꯇꯥꯔꯦ ꯇꯥꯔꯦ ꯋꯥꯔꯦ ꯆ ꯁꯥꯔꯦ ꯇꯣꯛ ꯀꯗ ꯉꯥꯏꯔꯤꯌꯦ
ꯀꯩ ꯃꯊ
ꯀꯩꯅꯣ ꯈꯥꯃꯦꯟ ꯑꯁꯤꯟꯕꯅꯦ ꯍꯋꯥꯏ ꯕꯤꯟꯁꯅꯦ ꯑꯂꯨꯒ ꯇꯧꯔꯒ ꯀꯥꯡꯁꯣꯏ ꯊꯣꯡꯉꯦ ꯑꯩꯈꯣꯏꯆꯦꯅ ꯑꯗꯨꯒ ꯀꯥꯔꯣꯟ ꯑꯃ ꯎꯔꯤ ꯎꯔꯤ ꯆꯄ ꯃꯇꯨꯡ ꯇꯥꯕꯤꯗꯣ ꯑ ꯑꯗꯨ ꯑꯗꯨꯃ ꯀꯥꯒꯣ ꯇꯧꯔꯦ ꯑꯗꯨꯒ ꯊꯥꯡꯖꯤꯡꯒ ꯃ ꯊꯇꯒ ꯃꯃ ꯃꯣꯔ ꯃꯦꯂ ꯍꯥꯎꯊꯔꯦ ꯅꯪꯒꯤ ꯆꯥꯔꯕꯣ
ꯑꯩ ꯆꯥꯛ ꯇꯣꯛꯇ ꯉꯥꯏꯁꯤꯦ ꯆꯥꯛ ꯇꯣꯛꯄꯩ ꯋꯥꯛꯀꯤꯡ ꯆꯠꯂꯝꯃꯤꯅ
ꯌꯦ ꯀꯗꯥꯥꯏꯗ ꯆꯠꯂꯤꯕ
ꯑꯩꯈꯣꯏꯒꯤ ꯍꯣꯁꯇꯦꯜꯒꯤ ꯀꯩꯅꯣꯗꯨꯗ
ꯑꯥ ꯂꯝꯕꯤ ꯁꯥꯥꯡꯃꯗ
ꯎꯝ ꯅꯠꯇꯦ ꯀꯩꯅꯣꯗ ꯍꯣꯁꯇꯦꯜ ꯃꯅꯨꯡ ꯃꯅꯨꯡꯗ ꯑ ꯁꯨꯃꯥꯡꯗꯣ
ꯅꯪꯗꯤ ꯀꯩ ꯃꯊ ꯆꯥꯔꯕ
ꯍ ꯏꯗꯦ ꯁꯥꯏ ꯒꯤ ꯏꯟꯖꯥꯡꯗꯣ ꯌꯥꯝꯃꯦꯅ ꯂꯦꯝꯃꯦ ꯂꯦꯝꯕꯗꯨꯒ ꯑꯗꯨꯝ ꯆ
ꯎꯝ ꯉꯁꯥꯏ ꯏꯟꯖꯥꯡ ꯀꯔꯤ ꯌꯦꯟꯖꯥꯡ ꯍꯥꯏꯗꯤ ꯀꯥꯎꯈꯦ
ꯁꯤꯕꯨꯡ ꯏꯄꯥ ꯃꯥꯏ
ꯃꯔꯤꯒ
ꯑ ꯍꯧꯖꯤꯛꯁꯦ ꯊꯕꯛ ꯁꯨ ꯎꯝ ꯍꯧꯖꯤꯛꯁꯦ ꯊꯕꯛ ꯁꯨ ꯁꯨꯗꯁꯨ ꯋꯥꯗ꯭ꯔꯣ?
ꯑꯩꯗꯤ ꯄꯪꯆꯣꯛꯇ ꯆꯣꯛꯊꯩꯏꯕꯦꯝꯃ꯫
ꯑꯗꯨꯅꯦ ꯑꯩ ꯍꯥꯏꯖꯩ ꯑꯩ ꯉꯁꯤ ꯀꯔꯤꯝ ꯀꯔꯤꯝ ꯆꯠꯄ ꯅꯠꯇꯦꯕ
ꯀ ꯆ ꯆꯕ
ꯀꯩꯅꯣ ꯑꯩꯒꯤ
ꯦꯩꯅ ꯇ ꯇ ꯀꯣꯀꯣꯅꯥꯠ ꯖꯨꯁ ꯇꯣ ꯕꯣꯇꯟ ꯦ ꯂꯩꯕꯗ ꯂꯩꯕꯗ ꯂꯩꯕꯗ ꯀꯣꯀꯣꯅꯠꯁꯨꯨ ꯁꯤꯜꯂꯣꯏ ꯑꯗꯨ ꯍꯅꯣꯕꯤ ꯑꯩꯈꯣꯏꯒꯤ ꯊꯣꯡꯉꯥꯟꯗ ꯗꯨꯀꯥꯟ ꯐꯝꯕꯅꯦꯕ ꯂꯝꯄꯥꯛ ꯃꯆꯤꯟꯗ ꯑꯩꯈꯣꯏꯒꯤ ꯊꯣꯡꯉꯥꯟꯗ ꯍꯅꯨꯕꯤꯗꯨ ꯈꯣꯟꯅꯖꯨꯁꯦ ꯑꯩꯈꯣꯏ ꯏꯃꯨꯡꯅ ꯂꯩꯕꯗ ꯑꯥ ꯆꯦꯜꯂꯦ ꯍꯥꯏꯁꯤꯅꯦ
ꯍꯥ ꯍꯥ
ꯊꯃꯅꯤ ꯍꯣꯏ ꯑꯩ ꯀꯣꯀꯣꯅꯠ ꯖꯨꯁꯁꯦꯛ ꯑꯩꯈꯣꯏꯒꯤꯗꯃꯛꯇꯅꯦ ꯃꯥꯅ ꯆꯦꯟꯕꯤꯔꯕ ꯗꯨ ꯑꯩꯈꯣꯏ ꯃꯥꯖꯨ ꯊꯛꯄ ꯐꯩꯌꯦ ꯗꯥꯏꯕꯦꯇꯤꯁꯁꯨ ꯑꯗꯨꯝ ꯊꯛꯄ ꯌꯥ ꯃꯥꯜꯂꯦꯕꯀꯣ꯫
ꯎꯝ ꯀꯣꯀꯣꯅꯠ ꯀꯑꯣꯀꯣꯅ ꯀꯣꯀꯣꯅꯠ ꯖꯨꯁꯁꯦ ꯃꯆꯥ ꯃꯆꯥꯗꯣ ꯂꯩꯕ ꯐꯩꯌꯦꯕ ꯑꯆꯧꯕꯗꯨꯗꯤ ꯑ ꯃꯤ ꯑꯃꯝꯇꯪꯅ ꯊꯛꯄꯩꯗꯤ ꯄꯨꯝꯃꯦꯕ꯫
ꯀꯨꯟ- ꯀꯨꯟ ꯇꯤꯕꯨꯗꯣ꯫
ꯑꯥ꯫
ꯇꯨꯋꯦꯟꯇꯨ - ꯇꯨꯏꯟꯠꯌ ꯄꯤꯕ ꯑꯃ ꯕꯣꯇꯜ ꯑꯩꯈꯣꯏ ꯃꯈꯋꯥꯥꯟ ꯆꯤꯡꯕꯤ ꯑꯃ
ꯑ ꯈꯪꯉꯦ - ꯈꯪ ꯉꯦ꯫
ꯃꯥꯏꯗꯤ ꯁꯨꯞꯆꯟꯕꯤꯗ ꯑꯗꯨ ꯂꯨꯄꯥ ꯀꯨꯟ- ꯀꯨꯟ ꯄꯤꯌꯦꯕ꯫ ꯑꯗꯨꯒ ꯇꯔꯥ ꯇꯔꯥꯒꯤꯗꯤ ꯑꯃꯨꯛ ꯑꯩꯈꯣꯏꯒꯤ ꯆꯦꯒꯤ ꯄꯦꯄꯔ ꯕꯣꯠ ꯍꯥꯏꯕ꯭ꯔꯥ ꯀꯩꯅꯣ ꯑꯗꯨꯒꯤ ꯇꯥꯏꯞꯇ ꯇꯧꯗꯥꯏꯅꯦ?
ꯀꯨꯟ- ꯀꯨꯟꯗꯨꯅ ꯐꯩꯗ꯫ ꯎꯝ꯫
ꯕꯣꯇꯟꯗ ꯌꯥꯎꯕꯤꯗꯣ ꯗꯥꯏꯔꯦꯛ ꯌꯨꯕꯤꯗꯩ ꯇꯧꯋꯤꯔ ꯅꯠꯇ꯭ꯔꯒꯅ ꯑꯩꯈꯣꯏꯒꯤ ꯌꯨꯕꯤ ꯌꯨꯕꯤ ꯃꯥꯟꯕꯤ ꯑꯃ ꯂꯩꯕꯗꯣ ꯈꯪꯕꯔꯥ ꯔꯕꯤꯅꯥ?
ꯑꯥ꯫
ꯅꯪ ꯑꯗꯨꯒꯤ ꯃꯍꯤꯗ ꯈꯪꯗꯦꯅꯦ ꯑꯗꯨ ꯀꯔꯝꯕ ꯑꯣꯏꯔꯤꯅꯣ ꯈꯪꯗꯦ꯫
ꯑꯗꯣ ꯀꯣꯀꯣꯅꯠ ꯀꯣꯀꯣꯅꯠ ꯋꯥꯇꯔꯖꯦ ꯑꯩꯈꯣꯏꯒꯤ ꯀꯔꯤ ꯀꯔꯤꯒꯤ ꯀꯔꯤꯕ ꯀꯥꯡ ꯆꯤꯛꯄ ꯀꯔꯤꯕ ꯂꯩꯅꯥ ꯀꯔꯤꯕ?
ꯗꯦꯡꯒꯤ ꯍꯥꯏꯕ꯭ꯔꯣ ꯗꯦꯡꯒꯨ ꯍꯥꯏꯕ꯭ꯔꯣ?
ꯗꯦꯡꯒꯨꯅꯅꯥꯕꯗ ꯌꯥꯝ ꯐꯩ
ꯏꯁ ꯑꯗꯨꯑꯣꯏꯗꯤ ꯒꯨ ꯅꯥꯕꯗꯣ ꯌꯥꯝ ꯊꯛꯅꯕꯅꯥꯕꯅꯦ ꯇꯨꯗ ꯊꯛꯅꯔꯛꯀꯅꯤ ꯀꯩꯅꯣ ꯀꯟꯈꯠꯂꯤꯁꯦ ꯍꯧꯖꯤꯛꯇꯤ ꯀꯌꯥꯕꯨ ꯇꯥꯗ ꯅꯠꯇ꯭ꯔꯤꯅꯦꯗꯤꯡꯒꯤ ꯅꯥꯕ ꯃꯨꯛ ꯍꯧꯔꯛꯇꯣꯏꯖꯥꯔꯥ
ꯁꯃꯔꯛꯑꯝꯗꯣ ꯗꯦꯡꯒꯤ ꯗꯦꯡꯒꯤꯅ ꯀꯤꯟꯅ ꯃꯌꯥꯝꯗꯣ
ꯍꯣꯁꯄꯤꯇꯥꯜꯗ ꯗꯦꯡꯒꯤꯅꯁꯨ ꯋꯥꯏ ꯆꯕꯅꯦ
ꯂꯥꯏꯅꯥꯒꯤ ꯂꯥꯏꯅꯥ ꯉꯥꯛꯇ ꯉꯥꯏꯌꯦ ꯍꯧꯖꯤꯛꯀꯥꯟꯁꯤꯕꯌ
ꯉꯏ ꯏꯅꯦ ꯑꯩꯈꯣꯏ ꯏꯆꯦ ꯃꯆꯥ ꯄꯣꯛꯄ ꯀꯥꯟꯗꯅꯦ ꯍꯣꯁꯄꯤꯇꯥꯜꯗꯅꯦ ꯃꯥꯒ ꯑꯇꯩꯗꯤꯤ ꯅꯥꯕ ꯉꯥꯛꯇ ꯂꯩ ꯂꯣꯏꯔꯦ ꯍꯣꯏ ꯑꯇꯣꯝꯕꯤꯗꯣ ꯄꯣꯛꯄ ꯃꯇꯝꯗꯅꯦ ꯃꯥꯁꯨ ꯍꯣꯁꯄꯤꯇꯥꯜꯗ ꯅꯣꯡꯃ ꯂꯥꯏꯍꯧ ꯇꯣꯏꯅ ꯄꯨꯈꯠꯂꯦ ꯊꯪꯅꯔꯤꯕ ꯕꯦꯠꯔꯨꯝ ꯃꯌꯥꯝ ꯑꯗꯨ ꯃꯌꯥꯝ ꯂꯩ ꯃꯌꯥꯝꯗꯨꯅ ꯗꯦꯡꯒꯤ ꯅꯥꯕ ꯉꯇꯩꯗꯤ ꯑꯍꯤꯡꯒ ꯂꯦꯛꯄꯗ ꯀꯤꯕꯅ ꯃꯌꯥꯝ ꯃꯣꯏꯗꯤ ꯆꯤꯛꯑꯒ ꯂꯧꯅꯕꯅꯤꯗꯣ ꯑꯦꯟꯅ ꯅꯉ ꯀꯩꯅꯣ ꯚꯦꯛꯁꯤꯟꯗꯨꯗꯤ ꯀꯌꯥ ꯁꯨꯕꯒꯦ ꯀꯥꯞꯄ
ꯑꯍꯨꯝ ꯁꯨꯕꯗ ꯑꯩ ꯊꯟꯗꯥ ꯑꯃ ꯆꯠꯂꯦ
ꯇꯣꯝꯇ ꯑꯗꯦ ꯑ ꯀꯩꯅ ꯊ ꯑꯣꯅ ꯍꯥꯟꯅ ꯃ ꯀ
ꯍꯥ ꯅꯝ ꯀꯥꯈꯗꯂ ꯑ ꯅꯪ ꯀꯥꯈꯗ ꯗꯅꯥ ꯅꯪ ꯍꯧꯟꯁꯦꯂ ꯀ ꯄꯦꯗꯅ ꯑꯗ ꯅꯍꯥꯟ ꯏꯊꯟ ꯅꯪ ꯀꯥꯞꯄ ꯆꯠꯂꯦ ꯑꯍꯨꯝꯂꯛ ꯁꯨꯔꯦ ꯑꯍꯨꯝꯂ ꯁꯨꯒꯗꯤ ꯌꯥꯔꯦ ꯑꯗꯨꯝ ꯍꯥꯏꯗ ꯋꯥꯔꯤ ꯂꯧ ꯁꯨꯕꯗꯨꯗꯤ ꯍꯪꯗꯣꯡꯗꯨꯒꯤ ꯐꯤꯕꯝ ꯌꯦꯡꯉꯣ ꯍꯥꯏ
ꯍꯧꯗꯣꯡꯝꯒꯤ ꯐꯤꯕꯝꯗ
ꯑ ꯍꯪꯗꯣꯛꯅꯁꯤꯒꯤ ꯅꯥꯒꯤꯕ ꯊꯣꯛꯑꯗꯤꯀꯣ ꯃꯔꯤ ꯑꯁꯗ ꯑꯣꯏꯌꯦ ꯈꯪꯉꯕ ꯀꯩꯁꯨ ꯇꯧꯗ꯭ꯔꯗꯤ ꯀꯩꯁꯨ ꯇꯧꯔꯔꯣꯏ
ꯑꯗꯨꯁꯨꯣ ꯑꯗꯨꯗꯤ ꯅꯪꯒꯤ ꯇ ꯑꯃ ꯃꯔꯤꯔꯛ ꯁꯨꯕꯅ ꯀꯔ ꯀꯥꯟ ꯇꯥꯔꯔꯤꯕ
ꯗ ꯇ꯭ꯋꯦꯟꯇꯤ ꯑꯠ ꯌꯥꯝ ꯂꯥꯞꯅ ꯊꯥꯗ꯭ꯔꯣ ꯑꯥ
ꯑꯩꯁꯨ ꯇꯥꯡ ꯇꯔꯥꯇꯔꯦꯠꯇꯅꯤ ꯀꯩꯅꯣ ꯑꯩꯅꯗ ꯃꯥꯅ ꯍꯥꯜꯂꯤꯉꯦ ꯑꯗꯨꯕꯨꯛꯇ ꯇꯥꯡ ꯇꯔꯥꯇꯔꯦꯠ ꯊꯥꯔꯛꯏꯒꯤꯗꯤ
ꯎꯝ ꯅꯪ ꯍꯧꯗꯤꯦ ꯍꯥꯥꯂꯦ ꯐꯅꯥ
ꯊꯥꯡ ꯇꯥꯇꯦ ꯊꯥꯔꯛꯑꯦ ꯑꯗꯣ ꯑꯗꯨ ꯅꯪꯈ꯭ꯔꯑꯦ
ꯀꯣꯏꯗꯤ
ꯑꯩꯅ ꯆꯤꯛꯄ ꯐꯅ ꯍꯥꯥꯜꯂꯦ ꯎꯝ ꯑꯩꯒꯤ ꯊꯥꯔꯠ ꯗꯣꯁ ꯑꯩꯒꯤꯅꯦ ꯑꯩꯒꯤ ꯊꯥꯔꯠ ꯗꯣꯁꯇ ꯀꯥꯞꯄ ꯂꯣꯏꯔ ꯃꯇꯨꯡ ꯇꯨꯡꯗꯅꯦꯕꯦꯃ
ꯍꯅ ꯑ ꯑ ꯑ ꯏꯗꯣ ꯑ ꯍ ꯇꯝ ꯍꯦꯅ ꯍꯥꯂꯦꯕ
ꯍꯂꯦ ꯍꯥꯂꯦ ꯑꯩ ꯑꯜ ꯂꯩꯕꯤ ꯀꯅꯅ ꯀꯩꯅꯣ ꯆꯦꯠꯄ ꯃꯅꯨꯡꯗ ꯀꯟꯅ ꯇꯥꯟ ꯄꯨꯈꯠ ꯄꯨꯈꯠꯇꯅ ꯇꯧꯔꯤꯕꯅꯤ ꯀꯩꯅꯣ ꯑꯗꯨ ꯑꯩꯁꯨ ꯋꯥꯈꯟꯗ ꯅꯨꯡꯉꯥꯏꯇꯕꯅꯤꯅ ꯍꯤꯇꯥꯛꯇꯣ ꯀꯥꯞꯊꯣꯛꯇ꯭ꯔꯗꯤ
ꯀꯥꯏꯗꯅ ꯗꯦꯕꯤꯁꯤꯗꯤ ꯕꯦꯔꯥꯅꯤ ꯆꯍꯤ ꯃꯇꯨꯡ ꯉꯥꯑ ꯁꯤꯔꯣ ꯃꯌꯥꯝ ꯌꯥꯑꯣꯦꯕ
ꯍꯨꯏꯗꯨꯅꯦ ꯅꯥꯕꯗꯤꯅꯦ ꯑꯕꯦꯝꯃ ꯈꯣꯡꯉꯒꯅꯦ
ꯎꯝ
ꯉꯎꯔꯤ ꯌꯥꯔ ꯉꯅꯦ ꯑꯩꯈꯣꯏꯒꯤꯁꯦ ꯆꯪꯉꯛꯄꯒꯤ ꯄꯨꯉꯁꯤꯅꯦ ꯄꯨꯏ ꯍꯥꯏ ꯆꯪꯉꯛꯏ ꯊꯣꯡꯀꯥꯟꯗꯣ ꯄ ꯌꯥꯝ ꯁꯥꯊꯤꯛ ꯑꯃ ꯂꯩꯌꯦꯕꯀꯣ ꯅꯣꯏꯗꯤ ꯅꯣꯡꯗ ꯊꯦꯡꯅꯔꯔꯣꯏꯗꯤ ꯄꯨꯟꯁꯤꯜꯂꯒ ꯊꯝꯕꯅꯦꯕ ꯑꯗꯨꯏꯒꯤꯗ ꯃꯥꯁꯦ ꯔꯦꯕꯤꯁꯄꯨꯗꯤ ꯅꯥꯕ ꯅꯠꯇꯦ ꯑꯩꯈꯣꯏ ꯏꯁꯀꯤꯟꯒꯤ ꯑꯅꯥꯕ ꯑꯃ ꯂꯩꯌꯦ ꯍꯨꯏꯗ ꯄꯨꯔꯥ ꯃꯀꯨ ꯍꯨꯕ ꯍꯦꯛꯇ ꯅꯥꯕ ꯏꯟꯁꯤ ꯂꯅ ꯁꯤꯗꯣꯏꯅꯦꯕ ꯌꯥꯝꯃꯤ ꯌꯥꯝ ꯆꯦ ꯄꯥꯛ ꯍꯨꯏꯅꯦꯕ ꯑꯩꯈꯣꯏ ꯃꯃꯥꯡꯒꯤ ꯊꯪꯅꯕꯒꯤ ꯅꯨꯄꯤ ꯑꯃ ꯑꯗꯨꯁꯨ ꯃꯌꯨꯝꯗ ꯆꯠꯄꯗꯅꯦ ꯃꯄꯨꯗꯨ ꯐꯥ ꯐꯥꯅ ꯅꯦ ꯑꯗꯅꯦ ꯄꯥꯝꯕꯣꯝꯗ ꯆꯤꯛ ꯑꯗꯅꯦ ꯑꯉꯥꯡꯁꯦ ꯑꯉꯥꯡ ꯅꯠꯇꯦ ꯃꯧꯅꯦ ꯏꯟꯍꯦ ꯃꯆꯥꯒ ꯂꯩꯔꯝꯃꯤꯅꯦ ꯑ ꯑꯉꯥꯡ ꯑꯩꯈꯣꯏꯗꯩꯩꯕꯨꯗꯤ ꯍꯟꯕ ꯑꯗꯨ ꯃꯥꯅꯅꯦ ꯅꯨꯄꯤ ꯎ ꯌꯥꯗ꯭ꯔꯦꯕ ꯍꯦꯛꯇꯅꯦ ꯃꯁꯥꯁꯦ ꯄꯥꯝ ꯄꯥꯥꯝꯕꯣꯝꯁꯦ ꯈꯨꯠꯇ ꯈꯨꯣꯏꯗ ꯑꯩꯈꯣꯏꯗꯒ ꯆꯤꯛꯑꯝꯃꯗꯤ ꯏꯋꯥ ꯅꯥꯏꯕꯒ ꯈꯪꯉꯔꯣꯏ ꯏꯕꯦꯝꯃ ꯇꯠ ꯃꯇꯠ ꯇꯠꯇꯅ ꯈꯪꯕ꯭ꯔꯥ ꯏꯁ ꯏꯁꯀꯤꯟꯗꯣ ꯑꯗꯨꯅꯅꯦ ꯔꯕꯤꯅꯥ ꯑꯩ ꯍꯨꯏ ꯌꯥꯝ ꯍꯨꯏꯃꯨꯛ ꯀꯤꯕ ꯂꯩꯇꯦꯕ ꯃꯄꯨꯅꯗꯤ ꯃꯣꯏ ꯍꯨꯏꯗꯣ ꯅꯨꯡꯁꯤꯖꯕꯒꯤ ꯀꯩꯝ ꯇꯧꯔꯣꯏ ꯀꯩꯝ ꯇꯧꯔꯣꯏ ꯍꯥꯏꯕꯅꯤ ꯑꯩꯈꯣꯏꯗ ꯂꯣꯏꯕ ꯍꯨꯏꯁꯤꯕꯨꯛꯇ ꯅꯪ ꯐꯅꯌꯥꯝ ꯍꯥꯏꯕꯋꯥꯅꯤ ꯑꯩꯈꯣꯏꯗꯤꯅꯦꯀꯣ ꯈꯤꯇꯪ ꯃꯥꯅꯅꯦ ꯆꯥꯕ ꯃꯥꯅ ꯄꯥꯝꯕ ꯄꯣꯠ ꯂꯩꯗꯅ ꯑꯗꯨꯗꯒ ꯑꯩꯈꯣꯏꯅ ꯇꯧꯔ ꯆꯥꯕ ꯌꯥꯔꯣꯏ ꯈꯣꯠꯄ ꯌꯥꯔꯣꯏꯒ ꯇꯧꯕꯁꯦ ꯎꯝ ꯇꯧꯔ ꯉꯪꯉꯤꯅꯤ ꯅꯦꯕ ꯈꯪꯕ꯭ꯔꯥ ꯑꯩꯈꯣꯏꯗ ꯑꯣꯟꯁꯤꯟꯂꯒ ꯑꯗꯨ ꯉꯪꯉꯦꯕ ꯑꯗꯨꯅ ꯑꯩꯈꯣꯏ ꯏꯁꯥꯅ ꯑꯩꯈꯣꯏꯁꯨ ꯑꯩꯈꯣꯏ ꯏꯁꯥꯅ ꯂꯣꯏꯖꯔꯤꯕ ꯍꯧꯖꯤꯐꯥꯎꯗ ꯅꯣꯏ ꯁꯥꯅꯤ ꯇꯝ ꯉꯝꯕ꯭ꯔꯣ ꯃꯄꯨꯁꯤꯗꯤ ꯑꯗꯨꯅꯦ ꯑꯗꯨꯅ ꯑꯩꯅ ꯁꯨꯡꯌꯥ ꯁꯨꯡ ꯨꯁꯨꯡ ꯁꯨꯡꯊꯥ ꯊꯥꯖꯗꯦ ꯑꯩꯅ ꯂꯥꯛꯑꯃ
ꯑ
ꯇꯧꯔꯣꯏꯅꯦ ꯒꯥꯢ ꯏꯕꯦꯝꯃꯥ ꯑꯩꯅꯅꯦ ꯑꯩꯈꯣꯏ ꯍꯨꯏꯁꯤꯁꯨꯅꯦ ꯂꯥꯛꯄꯒ ꯍꯦꯛꯇ ꯐꯥꯖꯤꯜꯂꯦꯕ
ꯍꯨꯏ ꯍꯪꯗꯣ ꯍꯨꯏ ꯍꯪꯗꯣꯡ ꯁꯥꯕ ꯁꯥ ꯍꯥꯏꯁꯦ ꯃꯣꯏꯗꯤ ꯑꯥ ꯃꯄꯨꯅꯦ ꯁꯥꯎꯔꯛꯀꯥꯟꯗꯗꯤ ꯃꯄꯨꯅꯦ ꯑꯗꯨꯅꯤ ꯂꯩꯇꯦꯕ
ꯑꯦꯁ ꯀꯥꯏꯗꯩꯅꯣꯍꯦ ꯃꯣꯏ ꯃꯣꯏꯅꯥ ꯉꯥꯇꯪꯒꯤ ꯑꯁꯥꯎꯕꯗꯨꯅ
ꯍꯣꯏ ꯃꯄꯨꯅꯤ ꯁꯤꯅꯤꯅ ꯂꯩꯇꯦꯕ
ꯕꯦꯝꯃ ꯇ꯭ꯔꯦꯅꯤꯡ ꯄꯤꯈꯤꯕ ꯍꯨꯏꯅꯕꯨ ꯈꯔ ꯐꯕ ꯋꯥꯅꯤ ꯑꯩꯏꯈꯣꯏ ꯖꯤꯗꯤ ꯇ꯭ꯔꯦꯅꯤꯡ ꯄꯤꯕꯁꯨ ꯅꯠꯇꯦ ꯇꯦ ꯑꯗ ꯏꯆꯝ ꯆꯝꯅ ꯑꯗꯨꯝ ꯂꯣꯏꯕꯅꯤꯗꯣ
ꯎꯝ
ꯑꯗꯨꯅ ꯑꯉꯥꯡꯗꯒꯖꯦ ꯅꯤꯡꯊꯤꯕꯤ ꯅꯨꯡꯉꯣꯟꯕꯤ ꯅꯅꯦ ꯈꯣꯏ ꯑꯄꯤꯛꯄꯗꯨ ꯑꯗꯨꯗꯨꯅ ꯁꯨꯝꯃꯥꯗꯤ ꯀꯥꯈꯠꯂꯒ ꯍꯦꯛ ꯍꯦꯛ ꯁꯥꯟꯅꯩꯌꯦꯕ ꯍꯨꯏꯁꯤꯗ ꯇꯨꯡ ꯇꯨꯡ ꯇꯨꯡ ꯀꯥꯈꯠ ꯀꯥꯈꯠꯇꯅ ꯑꯗꯅꯦ ꯋꯧ ꯑꯗ ꯇꯧꯋꯦꯕ ꯑꯗꯣ ꯑꯉꯥꯡꯗꯣ ꯏꯁꯀꯤꯟꯗ ꯅꯧꯕꯅꯤꯅ ꯍꯤꯗꯥꯛ ꯄꯨꯗꯤ ꯂꯣꯏ ꯀꯥꯞꯊꯣꯛꯏꯀꯣ ꯑꯗꯣ ꯅꯧꯕꯒꯤ ꯃꯌꯥꯗ ꯃꯄꯥꯝꯕꯣꯝꯗ ꯊꯣꯛ ꯍꯦꯛꯇ ꯎꯝꯖꯟꯕ ꯑꯗ ꯑꯩꯗꯤ ꯅꯍꯥꯟꯖꯦ ꯑꯩꯈꯣꯏꯒꯤ ꯁꯨꯃꯥꯡ ꯃꯇꯣꯟꯗꯅꯦ ꯃꯥꯅꯅꯦ ꯃꯊꯤ ꯐꯥꯏꯗꯣꯛꯏꯔꯥ ꯑꯣꯊꯣꯛ ꯑꯣꯊꯣꯛꯄ ꯑꯣꯏꯔꯞꯖꯥꯠ ꯅꯤꯗ ꯍꯣꯡ ꯇꯨꯒꯠꯆꯩ ꯍꯍꯍ ꯑꯗꯨ ꯀꯥꯏꯅꯗ ꯑꯣꯟꯊꯣꯛꯄ ꯗꯨ ꯃꯥꯅ ꯆꯥꯒꯦꯅ ꯇꯧꯔꯖꯥꯠꯅꯤ ꯇꯧꯕꯗ ꯑꯩꯅꯅꯦ ꯍꯥꯏꯠ ꯑꯅ ꯈꯣꯡ ꯗꯨꯃꯥꯏ ꯇꯧꯔꯨꯔꯦ ꯏꯕꯦꯝꯃ ꯌꯧ ꯑꯅ ꯇꯧꯔꯛꯇꯅ ꯏꯁ ꯑꯗꯩ ꯑꯩ ꯀꯤꯖꯒ꯭ꯔꯝꯅꯤ ꯏꯍꯨꯏ ꯑꯣꯏꯔꯁꯨ ꯇꯜꯂꯦꯕ ꯃꯤꯒꯤ ꯍꯨꯏꯗꯗꯤ ꯑꯩ ꯁꯨꯡ ꯊꯥ ꯊꯥꯖꯗꯦ ꯐꯅ ꯂꯥꯛꯇꯦ ꯍꯥꯏꯔꯁꯨ ꯏꯕꯦꯝ ꯑꯩꯗꯤ ꯑꯩ ꯁꯨꯡꯌꯥ ꯌꯥꯗꯦ ꯍꯨꯏ ꯁꯤꯃꯨꯛ ꯈ꯭ꯋꯥꯏꯗꯒꯤꯅꯦ ꯍꯩꯅꯗꯕ
ꯎꯝ ꯍꯧꯖꯤꯛꯇꯤ ꯂꯥꯏꯅꯥ ꯄꯨꯅꯥꯁꯨ ꯌꯥꯝ ꯊꯣꯛꯑꯦꯗꯅ
ꯇꯜꯂꯦꯟꯅꯤ
ꯊꯥꯥꯏꯅꯗꯤ ꯊꯥꯥꯏꯅꯗꯤ ꯍꯨꯏꯅ ꯆꯤꯛꯄꯖꯦ
ꯅꯌꯥ ꯅꯪꯕꯣ
ꯇꯥꯌꯦ ꯇꯥꯌꯦ ꯊꯥꯏꯅꯗꯤ ꯍꯨꯏꯅ ꯆꯤꯛ ꯄꯁꯦ ꯆꯦꯡꯐꯨꯗꯒꯤ ꯇꯥꯕ꯭ꯔꯣ ꯑꯩ ꯍꯥꯏꯖꯦ ꯍꯜꯂꯣ ꯊꯥꯏꯅꯗꯤ ꯆꯦꯡꯐꯨꯗꯒꯤ ꯇꯥꯌꯦ ꯆꯦ ꯇꯔꯕꯣ? ꯑꯣ ꯊꯥꯏꯅꯗ ꯒꯤꯅꯦ꯫
ꯇꯌꯦ꯫
ꯆꯐꯨꯗꯒꯤ ꯆꯦꯡ ꯂꯧꯊꯣꯛꯑꯒ ꯃꯄꯨꯗꯨꯅ ꯁꯥꯏꯔꯒ ꯊꯨꯅ ꯊꯨꯝꯅꯗ꯭ꯔꯣ ꯆꯦꯛꯛꯐꯝꯗꯨꯗ? ꯑꯗꯨꯒ ꯆꯥꯟꯗꯤ ꯆꯞꯄꯤ ꯔ ꯀꯩꯅꯣꯝ ꯅꯞꯅꯥ
ꯑꯝ ꯑꯝ ꯑꯝ ꯎꯝ꯫ ꯂꯤꯟꯅꯒ ꯆꯤꯛꯄꯒ ꯌꯥꯎꯈ꯭ꯔꯕꯣ ꯅꯪꯕꯣ?
ꯌꯥꯎꯗ꯭ꯔꯦ ꯇꯜꯂꯦ ꯑꯗꯨꯗꯤ ꯍꯩꯅꯔꯣꯏ꯫ ꯑꯦꯃꯩ
ꯂꯤꯟꯅ ꯆꯤꯛꯄ ꯌꯥꯎꯗ꯭ꯔꯤꯌꯦ? ꯂꯤꯟꯅ ꯆꯤꯛꯄꯁꯨ ꯁꯥꯊꯤꯈ꯭ꯔꯖꯥꯅꯤꯍꯦ ꯃꯥꯗꯤ ꯆꯤꯛꯇꯔꯤ ꯂꯤꯟꯅ ꯆꯤꯛꯄ ꯖꯤ ꯕꯦꯔꯥꯅꯤ ꯃꯗꯤ ꯁꯤꯒꯜꯂꯦꯕꯥ ꯌꯥꯝꯅꯥ꯫
ꯀꯤ ꯖꯩ ꯏꯕꯦꯝꯃꯥ ꯫ ꯃꯣꯏꯗꯤ ꯈꯨꯗꯛ ꯇ ꯄꯥꯜꯂꯝꯅꯤꯅꯦ꯫
ꯀꯥꯏꯗꯩꯩ ꯅꯣꯍꯦ ꯃꯣꯏꯗꯤ ꯍꯤꯗꯥꯛ ꯂꯩꯄꯣꯠꯇꯦ ꯏꯕꯦꯃꯃꯥ ꯫
ꯑꯗꯨꯗ ꯃꯣꯏ ꯃꯣꯏꯗꯤ ꯆꯤꯛꯄꯒ ꯐꯤꯅ ꯌꯦꯁꯟꯗꯥꯏꯅꯦ ꯆꯈꯠꯂꯛ
ꯌꯦꯠꯁꯜꯂꯦꯗꯅ ꯏꯗꯣ ꯍꯥꯏꯒꯠꯇꯅꯕꯅꯤ ꯀꯥꯏꯅ ꯑꯥꯔꯃꯤꯒꯨꯝꯕ ꯁꯤꯐꯥꯏꯒꯨꯝꯕ ꯑ ꯑꯥꯔꯃꯤ ꯁꯤ ꯐꯥꯏꯒꯨꯝꯕꯗ ꯃꯣꯏꯒꯤ ꯂꯤꯟꯅ ꯆꯤꯀꯄꯒꯤ ꯀꯩꯅꯣꯗꯪ ꯍꯤꯗꯥꯛꯁꯦ ꯂꯩꯕꯅꯦꯕ꯫ ꯑꯩꯈꯣꯏ ꯂꯣꯀꯦꯜ ꯁ꯭ꯋꯥꯏꯗ
ꯍꯣꯁꯄꯤꯇꯥꯜ ꯀꯥꯏꯗꯗꯤ ꯑꯝꯇ ꯊꯝꯗꯖꯥꯠꯂꯣ?
ꯊꯝꯗꯕ꯭ꯔꯥ ꯈꯪꯗꯦꯕ ꯂꯤꯟꯁꯦ ꯆꯤꯀꯞꯁꯦ ꯃꯣꯏꯗꯤ ꯐ꯭ꯔꯤꯖ ꯀꯩꯅꯣ ꯇꯧ ꯌꯥꯝ ꯀꯨꯏꯅ ꯊꯝꯕ ꯌꯥꯗꯕ ꯄꯣꯠ ꯑꯣꯏꯕ꯭ꯔꯥ ꯀꯔꯤꯅꯣ ꯈꯪꯗꯦꯕ꯫
ꯑ꯫ ꯊꯝꯐꯝꯗꯤ ꯊꯣꯛ ꯊꯝꯐꯝꯗꯤ ꯊꯣꯛꯀꯗꯕꯅꯤ꯫
ꯎꯝ꯫
ꯍꯥꯌꯗꯤ ꯂꯤꯟ ꯂꯤꯟ ꯆꯤꯛꯄꯥꯖꯦ ꯇꯝꯉꯝꯗꯦꯗꯅ꯫
ꯃꯥꯅꯦ ꯑꯦ ꯊꯥꯏꯅ ꯑꯩꯈꯣꯏꯗꯤ ꯌꯨꯝꯗ ꯌꯥꯝ ꯀꯥꯔꯝꯃꯤꯕꯦꯝꯅ ꯊꯣꯛ ꯊꯥꯏꯅ ꯂꯤꯟ ꯌꯥꯝ ꯊꯣꯛꯑꯝꯃꯤ ꯍꯧꯖꯤꯛꯄꯨꯗꯤ ꯈꯔꯒ ꯃꯤꯁꯦ ꯌꯨꯝ ꯈꯨꯡꯅ ꯈꯨꯡꯅ ꯇꯥꯟꯅꯔꯛꯄꯒꯤꯀꯣ ꯈꯔ ꯑꯃꯨꯛ ꯐꯔꯛꯏꯅꯦꯅꯦ ꯎꯝ
ꯊꯦꯜꯂ ꯑꯀꯣꯏꯕꯗꯨꯁꯨ ꯑꯁꯤꯗ ꯇꯧꯔꯛꯄ
ꯎꯝ
ꯑꯗꯨꯒꯤ ꯊꯥꯏꯅ ꯑꯗꯨꯗꯨꯗꯥ ꯆꯪ ꯄꯨꯆꯪ ꯆꯪꯅ ꯍꯥꯎꯋ
ꯅꯦꯠꯋꯥꯛꯁꯦ ꯌꯥꯝ ꯆꯥꯛꯕꯤ ꯆꯞꯕꯤ ꯇꯧꯋꯦ ꯑꯩ ꯑꯃꯨꯛ ꯑꯃꯨꯛ ꯇꯧꯔꯛꯀꯦ
ꯍ ꯍꯣꯏ ꯍꯣꯏ
ꯀ ꯆꯠꯄꯤ ꯆꯠꯄꯤ ꯇꯧꯋꯦꯕ ꯎꯝ ꯎꯝ ꯊꯝꯃꯒ ꯑꯥꯝ
ꯎꯝ